ꯇꯥꯕ꯭ꯔꯣ
ꯇꯥꯔꯦ ꯀꯩꯗꯅꯣ ꯍꯧꯖꯤꯛꯀꯤꯗꯣ
ꯀꯃꯥꯏꯅꯗꯣꯏꯅꯣ ꯈꯪꯗꯤ ꯇꯠꯈ꯭ꯔꯤꯅꯦ ꯍꯧꯖꯤꯛꯀꯤꯗꯣ ꯑꯗꯨ ꯆꯪꯉꯨꯗꯤ ꯆꯪꯉꯤ ꯋꯥꯍꯩꯗꯣ ꯌꯥꯝꯗꯕ
ꯎꯝ
ꯔꯤꯖꯦꯛ ꯆꯠꯇꯣꯏꯔꯣ ꯁꯤ ꯖꯦꯔꯣ ꯖꯦꯔꯣ ꯑꯣꯏꯕꯥ ꯈꯛ ꯆꯠꯇꯣꯏꯔꯣ ꯅꯠꯇ꯭ꯔ ꯋꯥꯍꯩ ꯌꯥꯗꯕ ꯆꯠꯇꯣꯏꯔꯣ
ꯋꯥꯍꯩ ꯑꯃꯗꯗꯤ ꯀꯩꯅꯝ ꯇꯧꯔꯣꯏꯗ
ꯑꯗꯨꯗꯣ ꯃꯇꯝꯗꯨꯁꯨ ꯁꯨꯗꯤꯌꯦ
ꯎꯝ ꯀꯩꯁꯨ ꯀꯥꯏꯗꯦ
ꯈꯪꯗꯦ ꯑꯩꯁꯔ ꯖꯔ ꯖꯔ ꯖꯔ ꯂꯣꯏꯁꯤꯜꯂꯒ ꯀꯩꯅꯣꯗꯣ ꯂꯣꯏꯁꯤꯟꯅꯤꯡꯉꯦ ꯀꯩꯅꯣ ꯇ꯭ꯔꯥꯟꯁꯂꯦꯁꯟꯒꯤ ꯃꯇꯥꯡꯗꯣ ꯌꯧꯔꯗꯤ ꯀꯅꯥꯝꯇ ꯀꯩꯝ ꯍꯥꯏꯅꯗ꯭ꯔꯁꯨ ꯌꯥꯔꯦꯅ
ꯌꯥ ꯌꯥꯔꯦ
ꯑꯗꯨꯒꯤ ꯃꯇꯥꯡꯗ ꯆꯔ ꯌꯧꯍꯟꯅꯤꯡꯉꯦꯕ ꯑꯗꯨꯗꯤ ꯏꯊꯟꯇ ꯇꯧꯖꯔꯁꯨ ꯑꯁꯪꯕ ꯃꯇꯝꯗꯗꯤ ꯐꯩꯗꯅ ꯑꯩꯈꯣꯏꯒꯤꯁꯤꯅ ꯑꯃꯨꯛ ꯇꯧꯔꯛꯑꯒꯦ ꯌꯥꯔꯕꯣ ꯍꯪꯐꯝ ꯑꯃ ꯆꯪꯉꯤꯗꯨꯗ
ꯍꯣꯏ
ꯍꯧꯖꯤꯛ ꯁꯤꯒꯤ ꯀꯣꯜ ꯂꯣꯏꯔꯒ ꯒꯨꯂꯤ ꯄꯤꯖꯔꯨꯔꯤꯒꯦ ꯑꯝꯇ ꯃꯤꯅꯤꯠ ꯌꯥꯡꯈꯩ ꯃꯉꯥ ꯕꯥꯔꯣꯒ
ꯄꯤꯖꯔꯨꯔꯣ ꯄꯤꯖꯔꯨꯔꯣ ꯍꯥꯏꯗꯤ ꯏꯕꯥꯅꯤꯒꯤ ꯑꯅꯤꯁꯨꯕ ꯁꯥꯟꯅꯕꯩꯗꯣ ꯆꯪꯗ꯭ꯔꯤꯅꯦ
ꯅꯪꯒꯤꯗꯣ
ꯎꯝ
ꯀꯩꯅꯣ ꯋꯥꯔꯤꯗꯤ ꯃꯇꯝ ꯆꯞ ꯆꯥꯅ ꯇꯧꯔꯤꯗꯨꯗꯤ
ꯅꯉꯣꯟꯗꯒ ꯍꯦꯟꯖꯟꯂꯛꯄ꯭ꯔ ꯌꯦꯡꯉꯨ
ꯍꯦꯟꯖꯜꯂꯛꯇꯦꯍꯦ ꯅꯪꯖꯨ ꯍꯦꯟꯃꯟꯈ꯭ꯔꯦ
ꯃꯃꯥꯡꯗꯁꯨ ꯍꯦꯟꯖꯜꯂꯤꯗꯅꯀꯣ
ꯑꯅꯤꯅꯦ ꯃꯃꯥꯡꯒꯤ ꯅꯉꯣꯟꯗꯒꯤ ꯑꯃ ꯀꯩꯅꯣꯗꯒꯤ ꯅꯣꯏ ꯏꯅꯥꯎꯄꯤꯗꯒꯤ ꯑꯃ
ꯅꯉꯣꯟꯗ ꯍꯦꯟꯖꯜꯂꯛꯏꯁꯦ ꯌꯥꯝ ꯐꯩꯅꯦ ꯅꯪ ꯐꯣꯟꯗꯨꯗꯨꯝ ꯑꯣꯏꯖꯅꯤꯡꯒ꯭ꯔꯦꯗꯥ
ꯅꯪꯒꯤꯗꯣ ꯅꯍꯥꯟꯒꯤꯗꯣ ꯎꯝ ꯀꯣꯜ ꯀꯌꯥꯗꯅꯣ ꯅꯪꯒꯤ ꯂꯤꯁꯤꯡ ꯑꯃꯒ ꯀꯌꯥ ꯆꯪꯉꯛꯄꯗꯣ
ꯀꯩꯌꯥꯗ ꯁꯥꯔꯛꯄꯅꯣ ꯈꯪꯗꯦꯗ
ꯑꯩ ꯑꯩꯒꯤꯗꯣ ꯀꯣꯜ ꯃꯉꯥ ꯀꯣꯜ ꯃꯉꯥ ꯈꯛꯇ ꯈꯛꯇꯪꯗꯨꯗꯅꯦ
ꯎꯝ
ꯑꯗꯨꯖꯨ ꯑꯗꯨꯖꯨ ꯔꯤꯖꯦꯛ ꯆꯠꯄ ꯑꯃꯔ ꯀꯩꯅꯣꯝ ꯌꯥꯎꯕꯅꯦꯕꯀꯣ
ꯎꯝ
ꯑꯗꯨꯗ ꯂꯨꯄꯥ ꯆꯍꯨꯝꯒ ꯀꯩꯅꯣ ꯁꯥꯔꯛꯏꯗꯣ ꯆꯍꯨꯝꯒ ꯑꯩꯥꯏꯠꯇꯤ ꯐꯥꯏꯚ
ꯎꯝ ꯌꯥꯏꯗ ꯀꯣ
ꯎꯝ ꯄꯥꯊꯣꯛꯎꯔꯗꯤ ꯌꯥꯝꯄꯣꯠꯇꯦꯗ ꯃꯇꯝ ꯃꯤꯅꯤꯠ ꯇ꯭ꯔꯥꯅꯤꯊꯣꯏ ꯃꯤꯅꯤꯠ ꯇ꯭ꯔꯥꯅꯤꯊꯣꯏ ꯃꯉꯥꯗꯨꯅ ꯄꯨꯡ ꯑꯃꯃꯨꯛꯇꯪꯅꯦꯕ
ꯃꯥꯟꯅꯤ ꯀꯩꯖꯥꯡ ꯆꯥꯔꯒꯦ
ꯂꯐꯨꯊ꯭ꯔꯣ ꯏꯔꯣꯜꯂꯦ ꯑꯗꯒꯤꯗꯤ ꯎꯝ ꯆꯝꯐꯨꯠ ꯑꯃ ꯇꯧꯔꯦ ꯉꯥꯛꯇ ꯉꯥꯏꯈꯨꯋꯣ
ꯑꯗꯨ ꯌꯥꯗꯦ ꯍꯥꯏꯕꯅꯤꯅꯦꯍꯦ
ꯋꯥꯠꯂꯤꯌꯦ ꯑ ꯑꯗꯨꯒꯤꯗꯣ ꯑꯗꯨꯒꯅꯦ
ꯎꯝ
ꯀꯩꯅꯣꯒꯤꯗ ꯎꯝ ꯆꯝꯐꯨꯠ ꯑꯃ ꯐꯨꯠꯂꯦ
ꯎꯝ
ꯑꯗꯒꯤ ꯈꯨꯃꯥꯝꯃꯅ ꯉꯥꯄ꯭ꯔꯨꯝ ꯆꯥꯅꯤꯡꯉꯦꯅ ꯉꯥꯄ꯭ꯔꯨꯝ ꯑꯃ ꯊꯣꯡꯉꯦ ꯑꯗꯨꯒ ꯑꯩꯈꯣꯏ ꯃꯔꯤꯈꯛ ꯆꯥꯏ ꯀꯅꯥꯝ ꯆꯥꯗꯦ
ꯅꯩꯔꯦꯅꯦ ꯑꯗꯨꯗꯤ ꯏꯟꯖꯥꯡꯗꯤ
ꯏꯟꯁꯥꯡꯗꯤ ꯅꯩꯔꯦ
ꯅꯩꯁꯟꯒ꯭ꯔꯦ
ꯅꯩꯁꯟꯒ꯭ꯔꯦ ꯅꯩꯁꯟꯒ꯭ꯔꯦ ꯑꯩ ꯌꯥꯡ ꯑꯩ ꯌꯥꯡ ꯀꯪꯗꯅꯕ ꯗꯥꯏꯇꯤꯡ ꯀꯟꯅ ꯇꯧꯔꯤꯌꯦ
ꯎꯝ ꯅꯪꯅ ꯐꯥꯔꯁꯠ ꯇꯥꯅꯤ ꯈꯪꯉꯦ
ꯐꯥꯁ ꯇꯥꯅꯤ ꯀꯩꯅꯣ ꯑꯩ ꯋꯦꯠ ꯇꯔꯥꯃꯨꯛ ꯇꯥꯔꯕꯅꯦ ꯍꯧꯖꯤꯛ
ꯍꯧꯖꯤꯛꯁꯦ
ꯋꯥꯊꯤ ꯇꯧꯕꯅꯦꯍꯦ ꯀꯥꯏꯗꯩ
ꯐꯥꯔꯁꯇꯤ ꯁꯣꯝꯗ ꯂꯩꯔꯝꯃꯦ
ꯎꯝ ꯑꯩ ꯃꯇꯧ ꯇꯝꯖꯧ ꯍꯤꯔꯝ ꯈꯨꯗꯤꯡꯃꯛꯇ ꯑꯩꯒꯤ ꯃꯇꯧ ꯇꯝꯖꯧ
ꯑꯩꯈꯣꯏꯅ ꯆꯦꯜꯂꯤꯁꯡꯖꯦ ꯑꯣꯟꯅꯔꯦꯅꯦ
ꯑꯣꯟꯅꯔꯦ ꯑꯣꯟꯅꯔꯦ ꯅꯔꯁ ꯑꯣꯏꯌꯣ ꯅꯔꯁ ꯑꯣꯏꯌꯣ
ꯑꯩꯅ ꯑꯩꯅ ꯊꯥꯏꯅꯟꯗꯔ ꯁꯣꯏꯔꯛꯈꯤꯕꯗꯤ ꯁꯣꯛꯍꯟ ꯍꯟꯗꯗꯦꯕꯣ
ꯈꯪꯗꯦꯗ ꯑꯩꯁꯨ ꯍꯟꯊꯗꯤꯦ ꯑꯩꯅ ꯁꯨꯝ ꯍꯥꯏꯕꯅꯤ ꯑꯩ ꯋꯦꯠ ꯑꯣꯟꯕꯕꯨ ꯏꯀꯥꯏꯗꯅ ꯑꯣꯟꯗꯦ ꯃꯦꯆꯤꯟ ꯂꯩꯌꯦꯕꯀꯣ
ꯎꯝ
ꯇꯥꯜꯂꯕ ꯑꯣꯟꯕ
ꯀꯃꯥꯏꯅ ꯇꯧꯕꯅꯣ ꯈꯪꯗꯦ ꯑꯗꯨꯛ ꯀꯨꯢꯅ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
ꯍꯣꯁꯄꯤꯇꯥꯜꯒꯗ ꯑꯃꯠ ꯁꯣꯟꯅ ꯍꯟꯊꯗꯕ ꯋꯥꯅꯤꯕ
ꯑꯗꯣ ꯑꯃꯗꯤ ꯂꯩꯕ ꯑꯩꯈꯣꯏꯒꯤ ꯑꯩ ꯑꯩꯗꯤ ꯇꯧꯋꯦꯕꯀꯣ ꯏꯁꯇ꯭ꯔꯦꯁꯁꯦ ꯂꯩꯔꯒꯅꯦ ꯋꯥꯈꯟꯖ ꯋꯥꯔꯒꯅ ꯍꯦꯟꯅꯟꯅ ꯆꯥꯁꯟꯕ ꯑꯃ ꯇꯧꯋꯦꯕ ꯄꯨꯛꯁꯦ ꯊꯜꯂꯤ ꯈꯪꯗꯦ ꯊꯟꯗ꯭ꯔꯤꯃꯤ ꯈꯪꯗꯦ ꯀꯩꯅꯣ ꯉꯥꯏꯍꯥꯛꯇꯪꯒꯤ ꯋꯥꯛ ꯎꯟ ꯋꯥꯈꯟꯖꯦ ꯀꯥꯎꯅꯅꯕ ꯃꯍꯥꯎ ꯃꯊꯨꯝꯒꯗꯤ ꯈꯪꯄꯣꯟꯇꯦꯀꯣ ꯄꯥꯛꯆꯥ ꯆꯥꯕꯤ ꯇꯧꯋꯦꯕ ꯑꯃ
ꯑꯣ ꯇꯧꯋꯦ ꯑꯩꯁꯨ ꯇꯦꯟꯁꯟ ꯋꯥꯡꯉ ꯄꯥꯛꯆꯥ ꯆꯥꯕꯤꯗꯣ ꯃꯦꯟ ꯃꯥꯟ ꯁꯨꯛꯇꯥ ꯇꯥꯗꯕꯤꯗ
ꯆꯥꯅꯤꯡꯉꯤꯔ ꯆꯥꯅꯤꯡꯗ꯭ꯔꯤꯔꯥꯗꯤ ꯈꯪꯗꯕꯤꯗ ꯑꯗꯨꯝ ꯎꯔꯤꯒꯦꯏ ꯄꯨꯡꯆꯥ ꯆꯥꯕꯤ
ꯍꯣꯏ ꯃꯍꯥꯎ ꯃꯊꯨꯝꯒ ꯈꯪꯗꯕꯤꯗ ꯃꯦꯟꯃꯥꯟ ꯇꯥꯗꯒꯩ ꯇꯧꯕꯗꯣ
ꯇꯧꯋꯦ ꯑꯩꯖꯨ ꯇꯧꯋꯦ ꯑꯗꯨꯗꯣ ꯀꯃꯥꯏ ꯇꯧꯏꯅꯣ
ꯑꯗꯨꯗꯅꯤ ꯖꯔ ꯂꯥꯎ ꯅꯣꯏꯈꯠꯈ꯭ꯔꯤꯁꯦ ꯆꯍꯤ ꯑꯁ ꯈꯪꯗꯦ ꯑꯩꯁꯦ ꯀꯩꯅꯣ ꯇꯨꯌꯦꯜꯐ ꯐꯥꯎꯗꯤ ꯑꯩ ꯌꯥꯡ ꯀꯩꯁꯨ ꯌꯥꯝ ꯌꯥꯝ ꯅꯣꯏꯔꯝꯗꯕꯅꯤ ꯀꯩꯁꯨ ꯇꯨꯋꯦꯜꯕ ꯀꯥꯕꯕꯥꯎ ꯑꯩꯅ ꯈ꯭ꯋꯥꯏ ꯌꯥꯡ ꯀꯪꯕ ꯇꯥꯏꯃꯤꯡꯅ ꯀꯩꯅꯣꯗ ꯑꯥ ꯀꯩꯅꯣ ꯀꯥꯔꯤꯀꯥꯟꯒꯤ ꯇꯦꯟ ꯀꯥꯔꯤꯀꯥꯟꯒꯤ ꯇꯨꯏꯁꯟ ꯅꯨꯡꯁꯟ ꯈꯔ ꯆꯠꯄꯩ ꯇꯥꯏꯃꯤꯡꯗꯣ
ꯎꯝ
ꯑꯗꯨꯗꯅ ꯈ꯭ꯋꯥꯏꯗꯒꯤ ꯌꯥꯡ ꯀꯪꯕ ꯇꯥꯏꯃꯤꯡ ꯑꯗꯨꯗ ꯑꯩꯅ ꯈ꯭ꯋꯥꯏ ꯌꯥꯡ ꯀꯪꯕ ꯇꯥꯏꯃꯤꯡꯗ ꯋꯦꯠ ꯐꯤꯞꯇꯤ ꯇꯨ ꯈꯇꯪ ꯂꯩꯔꯝꯃꯤꯅꯦ ꯍꯥꯏꯕ
ꯑꯩꯁꯦ ꯑꯩ ꯇꯣꯞꯇ ꯂꯩꯕꯗꯒꯤ ꯍꯦꯟꯅ ꯖꯔ ꯅꯣꯏꯒꯩꯅꯦ
ꯈꯪ ꯈꯪꯗꯦ ꯑꯗꯨꯗꯤ ꯈꯪꯍꯧꯗꯦ ꯍꯥꯏꯕꯗꯤ ꯑꯩꯈꯣꯏꯅ ꯃꯇꯝꯗꯨꯗ ꯌꯨꯝꯗꯒ ꯑꯗꯨꯝ ꯂꯩꯕ ꯅꯠꯇꯕꯅꯤꯅꯀꯣ
ꯎꯝ ꯇꯣꯛꯅꯥꯡꯈꯣꯡꯗ ꯂꯩꯔꯨꯕꯗꯩꯅꯦ ꯑꯩꯅ ꯅꯣꯏꯈꯠꯈꯩꯁꯦ ꯄꯪꯆꯥꯥ ꯆꯥꯔꯃꯤꯅ
ꯄꯪꯄꯤꯗ ꯄꯤꯖꯔꯛꯏꯔꯕ
ꯄꯤꯖꯔꯛꯏꯅꯤ
ꯍꯧꯖꯤꯛ ꯍꯧꯖꯤꯛ ꯑꯃꯨꯛ ꯀꯪꯗꯅꯕ ꯃꯣꯏꯗꯒꯤ ꯄꯩꯁꯥ ꯂꯧꯒꯗꯕ ꯅꯣꯏꯅ ꯇꯧꯍꯜꯂꯛꯄ ꯅꯠꯇ꯭ꯔꯥꯅ
ꯑꯗꯨꯃꯛ ꯍꯥꯏꯕ ꯌꯥꯏ
ꯑꯗꯨꯖꯨꯅꯦ ꯈꯨꯠꯆꯥꯗꯨꯖꯨ ꯀꯔꯤꯅꯣ ꯒ꯭ꯌꯥꯟ ꯃꯦꯟ ꯑꯝ ꯇꯥꯗꯦ ꯌꯥꯝꯅ ꯆꯥꯎꯕꯩꯖꯨ ꯋꯥ ꯉꯥꯛꯇ ꯅꯠꯇꯦꯟꯅ ꯆꯥꯛꯇꯪꯅꯤ ꯆꯥꯏꯗꯣ
ꯗꯨꯨꯅꯦ
ꯑꯗꯣ ꯗꯨꯝ ꯅꯣꯏꯒꯤ ꯑꯗꯨꯅ ꯑꯩꯅ ꯁꯤꯗ ꯑꯈꯣꯏꯃꯥꯏꯅ ꯏꯟꯊꯤꯅꯨꯉꯥꯏ ꯄꯤꯖꯗꯕꯒꯤ ꯅꯣꯏꯗ꯭ꯔꯕꯖꯥꯠꯅꯦ ꯈꯜꯂꯛꯑꯦ
ꯈꯟꯕꯝ ꯊꯣꯛꯄ
ꯅꯪ ꯅꯪꯅꯗꯤ ꯄꯤꯖꯗ꯭ꯔꯕꯅꯤꯅꯥꯅ
ꯍꯗꯤ ꯃꯤ ꯃꯌꯨꯝ ꯂꯩꯀꯥꯟ ꯆꯥꯔ ꯀꯥꯟ ꯅꯣꯏꯔꯛ ꯑꯃꯤꯅ꯫
ꯈꯪꯗꯦ ꯈꯪꯗꯦ ꯍꯧꯖꯤꯛ ꯃꯤ ꯂꯣꯏꯃꯛ ꯃꯌꯥꯡ ꯀꯪꯅꯔꯦ ꯂꯣꯏꯃꯛ ꯁꯦꯝꯗꯣꯛ ꯁꯦꯝꯖꯤꯟ ꯇꯧꯅꯔ ꯂꯣꯏ ꯐꯖꯒ꯭ꯔꯦ ꯇꯧꯕꯇꯕꯨ ꯉꯁꯥꯏꯒꯤ ꯑꯄꯤꯀꯄꯤꯗꯨꯗꯤ ꯁꯨꯐ ꯐꯖꯗꯦ
ꯐꯖꯗꯦ ꯃꯥꯗꯤ
ꯀꯃꯥꯏ ꯇꯩꯖꯥꯠꯅꯣ
ꯈꯪꯗꯦ ꯃꯁꯛꯇꯨ ꯏꯄꯣꯝ ꯄꯣꯝꯊꯣꯛꯄ ꯑꯃ ꯑꯗꯨꯝ ꯌꯥꯎꯗ꯭ꯔꯣ ꯃꯇꯨꯝ ꯇꯥꯕ ꯑꯃ
ꯌꯥꯎꯏ ꯆꯪꯉꯤꯗꯨꯒ ꯄꯩꯁꯥꯗꯨꯒ ꯃꯋꯥꯅ ꯃꯋꯥꯅꯖꯨ ꯌꯥꯝ ꯄꯨꯊꯣꯛꯑꯦ ꯍꯥꯏꯝꯅꯤ
ꯏꯁ ꯈꯪꯗꯦ ꯃꯥꯗꯤ ꯄꯨꯊꯣꯛꯄꯤꯅꯕ ꯌꯥꯝ ꯂꯩ ꯀꯃꯥꯏ ꯇꯧꯏꯅꯣ ꯃꯥꯗꯤ ꯃꯌꯨꯝꯗꯖꯨ ꯃꯥ ꯍꯥꯏꯕ ꯂꯣꯏ ꯌꯥꯏꯌꯦꯌꯦ
ꯌꯥꯏ ꯍꯥꯏꯝꯅꯤ ꯀꯃꯥꯏ ꯇꯧꯕꯅꯣ ꯈꯪꯗꯦꯗ
ꯀꯃꯥꯏ ꯇꯧꯕꯅꯣ ꯈꯪꯗꯦ ꯑꯩꯈꯣꯏꯅ
ꯈꯪꯖꯗ꯭ꯔꯦ ꯈꯪꯖꯗ꯭ꯔꯦ ꯀꯃꯥꯏ ꯇꯧꯕꯅꯣ ꯈꯪꯖꯗ꯭ꯔꯦ
ꯀꯦꯕꯒꯗꯣ ꯃꯥꯗꯤ ꯀꯦꯕꯒꯗꯣ ꯃꯥꯗꯤ ꯑꯐꯥꯎꯕꯗ ꯑꯐꯥꯎꯕꯗ ꯀꯩꯅꯣ ꯇꯧꯔꯤꯅꯦ ꯍꯥꯏꯕ ꯁꯣꯃꯥ ꯂꯥꯏꯁ꯭ꯔꯝꯒꯤ ꯃꯃꯥꯅꯕ ꯑꯃ ꯂꯩꯕꯗꯣ ꯈꯪꯕꯔꯥ ꯃꯦꯀꯞ ꯑꯥꯔꯇꯤꯁ
ꯈꯪꯉꯦ
ꯑꯗꯨ ꯇꯝꯃꯤꯅꯦ ꯍꯥꯏꯕ ꯑꯗꯨ ꯑꯣꯏꯔꯖꯨ ꯀꯦꯕꯗꯣ ꯃꯊꯟꯇ ꯀꯦꯖꯕꯕꯨꯗꯤ ꯈꯔ ꯌꯦꯡꯕ ꯌꯥꯏꯕꯀꯣ ꯃꯤꯉꯣꯟꯗ ꯃꯥꯅ ꯃꯤꯉꯣꯟꯗ ꯀꯦꯔꯛꯄꯗꯤ ꯌꯥꯝ ꯊꯤ ꯍꯥꯏꯕ
ꯍꯣꯏ ꯑꯗꯨꯗꯨꯒ ꯃꯥꯅ ꯀꯦꯖꯕꯗꯣ ꯑꯗꯨꯝ ꯌꯥꯔꯕꯗꯣ ꯑꯩꯈꯣꯏ ꯏꯆꯟꯗ ꯀꯦꯕꯤꯌꯨ ꯑꯗꯨꯝ ꯍꯥꯏꯌꯦꯌꯦ
ꯑꯗꯨꯅꯦ ꯍꯥꯏꯖꯦ ꯃꯥꯏ ꯀꯦꯖꯕꯗꯣ ꯃꯥꯅꯥ ꯀꯦꯖꯕ ꯑꯗꯣ ꯃꯉꯣꯟꯗꯕꯨꯗꯤ ꯈꯔ ꯐꯩꯕꯀꯣ ꯃꯤꯉꯣꯟꯗ ꯀꯦꯕ ꯀꯥꯟꯗꯗꯤ ꯅꯣꯏꯒꯤ ꯑꯇꯣꯝꯕꯤꯗꯣ
ꯎꯝ
ꯑꯗꯨ ꯀꯦꯕ ꯀꯥꯟꯗ ꯈꯪꯉꯦꯕ ꯑꯩꯅ ꯃꯆꯤꯟ ꯈꯔ ꯀꯥꯡꯂꯞ ꯂꯩꯗꯅꯀꯣ
ꯎꯝ
ꯍꯦꯛꯇ ꯄꯤꯡ ꯃꯆꯨꯖꯤ ꯇꯧꯔꯒ ꯂꯤꯞ ꯒ꯭ꯂꯣꯖꯦ ꯍꯥꯏꯖꯤꯟꯗꯅ ꯁꯪꯖꯟꯕꯅꯦꯃꯤ ꯃꯥꯅ
ꯑꯩ ꯍꯥꯏꯂꯥꯏꯠꯇꯔꯖꯨ ꯀꯩꯅꯣ ꯇꯧꯗꯦ꯫ ꯑꯗꯣ ꯃꯥ ꯑꯣꯏꯕꯒꯤ ꯍꯣꯏ ꯃꯥꯏ ꯍꯥꯏꯖꯗ꯭ꯔꯕꯅꯦꯕ ꯑꯈꯣꯏ ꯏꯅꯥꯎꯄꯤꯗꯒ ꯑꯣꯏꯔꯝꯃꯗꯤ ꯎꯪ ꯁꯨꯡꯇꯣꯛꯄꯒ ꯄꯩꯊꯣꯛꯄꯒ ꯄꯣꯝꯊꯣꯛꯄꯒ ꯂꯣꯏꯅꯃꯛ ꯁꯨꯔꯗꯝꯅꯤ
ꯃꯦꯀꯞ ꯆꯠꯂꯅꯤꯌꯦ ꯗꯥꯏꯅꯦ
ꯎꯝ ꯇꯝꯍꯟꯒꯦꯅ ꯇꯧꯔꯤ
ꯑꯈꯣꯏ ꯑꯇꯣꯝꯕꯤꯗꯨꯖꯨ ꯆꯠꯂꯅꯤ ꯍꯥꯏ
ꯅꯣꯏ ꯑꯇꯣꯝꯕꯤꯗꯨꯒ ꯑꯈꯣꯏꯒꯤꯗꯨꯒꯅꯦ ꯆꯠꯃꯤꯟꯅꯗꯣꯏꯖꯦ ꯅꯣꯏꯒꯤ ꯌꯥꯏꯃꯗꯨꯗꯒꯤ ꯅꯣꯏ ꯑꯇꯣꯝꯕꯤꯗꯨꯅ ꯆꯠꯁꯦ ꯍꯥꯏꯕ ꯀꯨꯏꯔꯕꯅꯤ ꯅꯣꯏ ꯌꯥꯏꯃꯒꯤ ꯃꯄꯣꯠ ꯃꯆꯩ ꯂꯩꯔꯕꯅꯤꯅ ꯃꯥꯗꯤ ꯀꯣꯃꯦꯗꯅ
ꯎꯝ
ꯑꯗꯨꯗ ꯑꯩꯅ ꯉꯥꯏꯈꯣ ꯑꯗꯨꯗꯤ ꯅꯪꯒꯤ ꯄꯣꯠ ꯆꯩ ꯂꯩꯍꯜꯂꯒꯦ ꯑꯈꯣꯕꯥꯗ ꯉꯔꯪ ꯉꯔꯪ ꯉꯪꯉꯒꯅꯤ ꯂꯩꯔꯤꯖꯦ
ꯄꯨꯊꯤꯕ ꯑ ꯀꯩꯅꯣꯗꯅꯦ ꯍꯥꯏ ꯀꯔꯤ ꯄꯣꯄꯨꯂꯔꯗ
ꯄꯣꯄꯨꯂꯔꯒꯤ ꯑꯗꯨꯋꯥꯏꯗ ꯁꯥꯏꯕ ꯍꯣꯁꯄꯤꯇꯥꯜ ꯂꯩꯕꯗꯣ
ꯎꯝ
ꯑꯗꯨꯒꯤ ꯃꯅꯥꯛꯇ
ꯎꯝ
ꯑꯗꯨ ꯃꯣꯏ ꯗꯦꯠ ꯊꯥꯔꯇꯤꯟꯗꯒꯤ ꯗꯦꯠ ꯊꯥꯔꯇꯤꯟꯗꯒꯤ ꯑꯃ ꯍꯧꯒ꯭ꯔꯅꯤ ꯑꯗꯨꯒꯤ ꯃꯇꯨꯡꯗ ꯑꯣꯏꯗ꯭ꯔꯗꯤ ꯌꯥꯔꯔꯣꯏ
ꯑꯗ꯭ꯋꯥꯏꯗꯕꯨ ꯀꯅꯥ ꯂꯩꯒꯦꯅꯦ
ꯑꯃ ꯂꯩꯕꯅꯦ ꯑꯥꯥ ꯃꯃꯤꯡ ꯄꯟꯕꯕꯨ ꯅꯨꯡꯉꯥꯏꯒꯗ꯭ꯔꯥ ꯈꯪꯗꯦꯅꯦ ꯑꯩ ꯊꯥꯕꯤꯔꯛꯀꯦ ꯍꯣꯔꯦꯟ ꯏꯟꯆꯥ ꯏꯟꯆꯥꯒ꯭ꯔꯥꯝ ꯄꯥꯏꯕ ꯅꯠꯇ꯭ꯔꯣ ꯅꯪ
ꯄꯥꯏꯗꯦꯍꯦ ꯏꯟꯁꯇꯒ꯭ꯔꯥꯝ ꯌꯥꯕ ꯃꯤꯔꯣ ꯑꯩ
ꯑꯗꯨꯗꯤ ꯐꯦꯁꯕꯨꯛꯇꯁꯨ ꯂꯩꯔꯝꯅꯤ ꯂꯩꯕꯨꯗꯤ ꯃꯥꯏ ꯄꯦꯖ ꯊꯥꯕꯤꯔꯛꯀꯦ ꯑꯩ
ꯊꯥꯕꯤꯔꯛꯑꯣ ꯊꯥꯕꯤꯔꯛꯑꯣ ꯑꯩꯈꯣꯏ ꯏꯟꯁꯇꯥꯒ꯭ꯔꯥꯝ ꯒꯥꯏꯖꯦ ꯁꯨꯡꯄꯥꯏ ꯄꯥꯏꯗꯦ ꯅꯍꯥꯟꯋꯥꯏꯕꯨꯗꯤ ꯄꯥꯏꯔꯝꯕꯅꯤ ꯕꯤꯠ ꯂꯩꯇꯕ
ꯄꯥꯏꯕꯨꯗꯤ ꯄꯥꯏꯔꯨꯅꯨꯗ ꯄꯣꯠ ꯐꯖꯕ ꯍꯦꯟꯅ ꯎꯔꯛꯅꯕ ꯆꯥꯛꯄ ꯍꯦꯟꯅꯕ ꯊꯕꯛ ꯍꯣꯏ ꯑꯩ ꯄꯩꯁꯥ ꯄꯥꯏꯗ꯭ꯔꯤꯕꯧ ꯏꯟꯁꯇꯥ ꯄꯥꯏꯔꯣꯏꯅ ꯇꯧꯔꯝꯕꯅꯦ ꯑꯩ ꯄꯩꯁꯥ ꯄꯥꯏꯗꯔ꯭ꯤꯕꯧ ꯏꯟꯁꯇꯥ ꯄꯥꯏꯔꯣꯏ ꯇꯧꯔꯝꯕ ꯑꯗꯨꯕꯨ ꯌꯥꯗꯦ ꯌꯥꯗꯕ ꯇꯥꯏꯃꯤꯡ ꯂꯥꯛꯑꯦ ꯑꯗꯨꯅ ꯑꯗꯨꯝ ꯄꯥꯏꯔꯦ
ꯊꯣꯛꯔꯛꯇꯣꯏꯗꯣ ꯐꯖꯕ ꯉꯥꯛꯇꯅꯤ
ꯄꯣꯠ ꯄꯣꯠ ꯌꯣꯟꯕꯝꯅꯦ ꯏꯟꯁꯇꯒ꯭ꯔꯥꯝꯗꯤ ꯀꯥꯏꯗꯒꯤ
ꯃꯥꯅꯤ
ꯐꯦꯁꯕꯨꯛꯗꯅ ꯀꯩꯅꯣꯗ ꯆꯪꯗ꯭ꯔꯗꯤ ꯎꯗꯦꯗꯅ ꯄꯥꯛꯅ ꯔꯤꯜꯁꯀꯨꯝꯕꯗꯗꯤ ꯌꯣꯜꯂꯒꯁꯨ ꯀꯌꯥ ꯀꯩꯅꯣ ꯇꯧꯗꯦꯗꯅ
ꯎꯝ
ꯑꯗꯣ ꯈꯪꯗꯦ
ꯂꯩꯔꯤꯕ ꯕꯖꯦꯠꯁꯤꯒ ꯌꯥꯝ ꯆꯥꯟꯅꯗꯕ ꯍꯥꯏꯕꯗꯣ ꯑꯣꯏꯌꯦꯕ
ꯀꯩꯅꯣꯗ ꯅꯝꯕꯣꯜ ꯈꯣꯏꯖꯤꯡꯗ ꯁꯨꯔꯨꯡ ꯁꯨꯔꯨꯡ ꯀꯦꯐꯦꯅ ꯑꯃ ꯂꯩꯕꯗꯣ ꯈꯪꯕ꯭ꯔꯥ
ꯎꯝ
ꯉꯔꯥꯡ ꯍꯥꯡꯇꯣꯛꯇ ꯉꯥꯏꯔꯤꯕ ꯆꯠꯅꯤꯡꯉꯦ ꯍꯥꯏꯕ ꯐꯖꯩꯑꯕ ꯌꯥꯝꯅ ꯄꯣꯠꯇꯤ ꯌꯥꯝ ꯇꯥꯡꯏ ꯆꯥꯅꯗꯤ ꯌꯥꯝ ꯇꯥꯡꯕ ꯑꯗꯨꯒ ꯃꯐꯝꯗꯤ ꯌꯥꯝ ꯐꯖꯕ
ꯑꯩꯅ ꯍꯧꯖꯤꯛ ꯆꯠꯅꯤꯡꯉꯤꯖꯦ ꯕ꯭ꯂꯦꯛ ꯕꯥꯔ
ꯕ꯭ꯂꯦꯛ ꯕꯥꯔ ꯎꯔꯤꯄꯣꯛ ꯅꯠꯇ꯭ꯔꯣ
ꯃꯥꯅꯦ ꯑꯣꯛꯇꯣꯄꯁ ꯑꯩꯩꯅ ꯍꯨꯖꯤꯛ ꯆꯥꯅꯤꯡꯉꯤꯁꯦ
ꯄꯩꯁꯥꯗꯤ
ꯈꯪꯗꯦ ꯄꯩꯁꯥꯅ ꯄꯩꯁꯥꯒꯤ ꯊꯣꯛꯄ
ꯄꯩꯁꯥꯏ ꯋꯥꯅꯤ ꯑꯗꯣ ꯌꯨꯝꯗ ꯇꯧꯔꯒ ꯆꯥꯖꯕꯅꯕꯨ ꯍꯦꯟꯅ ꯍꯥꯎꯗꯣꯏ ꯃꯥꯜꯂꯦ
ꯍꯧꯗꯣꯏ ꯃꯥꯜꯂꯦ ꯍꯥꯏꯖꯦ ꯏꯕꯦꯃꯥ ꯇꯥꯡꯉꯤꯕꯣ
ꯆꯥꯇ꯭ꯔꯨꯛꯂ ꯀꯩꯅꯣ ꯄꯤ ꯗꯥꯏꯅꯦ ꯍꯧꯖꯤꯛ ꯇꯥꯈꯠꯂꯕ ꯑꯃꯨꯛ
ꯈꯪꯗꯦ
ꯍꯣꯏ ꯑꯗꯨꯕꯨꯗꯤ ꯁꯣꯁ ꯀꯩꯀꯩ ꯍꯦꯛ ꯃꯀꯣꯛꯗꯒꯤ ꯍꯧꯕꯗꯨꯗꯕꯨꯗꯤ ꯈꯔꯕꯨꯗꯤ ꯋꯥꯅꯤ
ꯀꯔꯤ ꯀꯔꯤ ꯀꯔꯤ ꯃꯤꯉꯒ ꯊꯣꯡꯉꯒ ꯌꯣꯟꯕꯒꯤ ꯑꯩꯈꯣꯏꯅ
ꯑꯗꯨꯗꯗꯤ ꯄꯨꯔꯥ ꯀꯩꯅꯣꯅꯤ ꯑꯣꯏꯔꯤꯖꯦ ꯄꯤꯁ ꯃꯔꯤ ꯃꯉꯥꯃꯨꯛꯇꯪ ꯍꯥꯜꯂꯦꯕꯀꯣ
ꯎꯝ
ꯂꯨꯄꯥ ꯆꯧꯉꯥ
ꯈꯪꯗꯦ ꯈꯪꯗꯦ ꯑꯈꯣꯏꯗꯤ ꯆꯥꯗ ꯌꯥꯗꯦꯅ ꯀꯤꯝꯕꯥꯞ ꯅꯦ ꯀꯤꯝꯕꯥꯞꯅꯦ ꯔꯥꯃꯦꯅꯦ ꯕꯦꯕꯤꯝꯕꯥꯞꯅꯦ ꯀꯩꯅꯣ ꯀꯔꯤ ꯀꯔꯤꯅꯣ ꯆꯥꯕꯗ ꯅꯍꯥꯟꯃꯨꯛ ꯕꯥꯏ ꯕꯥꯢꯗ ꯃꯃꯥꯡꯒꯤ ꯕꯥꯢ ꯕꯥꯏꯗ ꯂꯨꯄꯥ ꯂꯤꯁꯤꯡ ꯑꯍꯨꯝ ꯃꯔꯤ ꯃꯌꯥ ꯆꯪꯍꯟ ꯉꯝꯃꯤ
ꯆꯥꯖꯨ ꯆꯥꯌꯦꯕꯣ
ꯇꯣꯞꯄꯨꯀꯦꯒ ꯀꯩꯒ ꯀꯩꯒ ꯑꯥ ꯕꯤ ꯕꯤ ꯀ꯭ꯌꯨ ꯕꯤ ꯄꯤ ꯀ꯭ꯌꯨ ꯁꯣꯁꯀ ꯂꯩꯔꯛꯈꯤꯝꯅꯤ ꯑ ꯑꯗꯨ ꯂꯣꯏ ꯃꯥꯡꯈꯒ꯭ꯔꯝꯅꯤ ꯑꯗꯣ
ꯑꯃꯨꯛ ꯈꯛꯇꯪ ꯁꯤꯖꯤꯟꯅꯕꯩꯅꯦ ꯑꯗꯣ
ꯑꯗꯨꯅꯦ ꯍꯥꯏꯖꯦ ꯑꯗꯣ ꯑꯩꯅ ꯍꯥꯏꯕ ꯍꯟꯗꯛꯀꯤ ꯕꯥꯏ ꯕꯥꯏ ꯅ꯭ꯌꯨ ꯌꯔ ꯗꯣ ꯀꯩꯅꯣ ꯇꯧꯅꯕ ꯕꯤ ꯕꯤꯀ꯭ꯌꯨꯒꯤ ꯃꯆꯥꯗꯣ ꯇꯧꯅꯕ
ꯎꯝ
ꯂꯤꯁꯤꯡ ꯆꯧꯉꯥ ꯃꯨꯛꯇ ꯍꯦꯟ ꯄꯤꯗꯦꯕ ꯑꯩꯅ ꯑꯃ ꯂꯩꯍꯧꯒꯦ ꯍꯥꯏꯕ
ꯌꯥꯏ
ꯑꯗꯣ ꯑꯩꯈꯣꯏ ꯌꯨꯝ ꯁꯥꯕꯒ ꯂꯣꯏꯁꯤꯜꯂꯗꯤ ꯑꯩꯈꯣꯏ ꯏꯃꯨꯡ ꯑꯗꯨꯝ ꯇꯧꯔꯁꯨ ꯌꯥꯅꯤ